ꯇꯥꯕ꯭ꯔꯥ꯫
ꯑꯥꯎ ꯇꯥꯔꯦ ꯇꯥꯔꯦ꯫
ꯑꯁ ꯌꯥꯝ ꯅꯨꯡꯉꯥꯏꯗ꯫
ꯗꯧꯔꯤꯒꯦ꯫
ꯑꯁ ꯑꯩ ꯍꯧꯖꯤꯛ ꯆꯥꯛ ꯇꯣꯛꯄꯗ ꯉꯥꯏꯔꯤꯌꯦ꯫ ꯆꯥꯛ ꯆꯥꯔꯒ ꯂꯣꯏꯔꯒ ꯂꯩꯌꯦ ꯅꯪꯗꯤ꯫
ꯎꯝ ꯑꯩꯁꯨ ꯆꯥꯛ ꯆꯥꯕ ꯂꯣꯏꯔꯒ ꯐꯝꯃꯨꯡꯗ ꯍꯤꯞꯄ ꯂꯩꯔꯦ꯫
ꯑꯣ ꯀꯔꯤ ꯃꯊꯦꯜ ꯆꯥꯔꯒꯦ ꯅꯪꯗꯤ
ꯑꯂꯨ ꯆꯥꯏꯌꯦ ꯅꯪꯗꯤ
ꯑꯁꯤ ꯑꯩꯈꯣꯏ ꯉꯁꯤ ꯋꯤꯛꯀꯦꯟꯒꯤ ꯆꯤꯀꯟ
ꯎꯝ ꯌꯥꯝ ꯐꯩ
ꯎꯝ
ꯅꯪꯗꯤ ꯀ꯭ꯔꯤ ꯇꯧꯔꯒ ꯂꯩꯕ꯭ꯔꯥ
ꯑꯩ ꯐꯃꯨꯡꯗ ꯍꯤꯞꯄ ꯂꯩꯔꯦ
ꯑꯣ
ꯍꯌꯦꯡ ꯕꯣꯜ ꯌꯦꯡꯗꯣꯏꯔꯣ
ꯌꯦꯡꯒꯅꯤ ꯎꯝ ꯆꯥꯔꯁ ꯆꯠꯀꯗ꯭ꯔ
ꯍꯌꯦꯡ ꯆꯠꯇꯧ ꯃꯥꯟꯗ꯭ꯔꯦ
ꯅꯪ ꯀꯔꯝꯕ ꯐꯦꯟꯁꯅꯣ
ꯑꯅꯤꯃꯛꯅꯤꯗ ꯑꯗꯣ ꯔꯣꯅꯥꯟꯗꯣ ꯍꯦꯟꯅ ꯄꯥꯝꯃꯦ
ꯌꯥꯏ ꯌꯥꯏ ꯅꯪꯗꯤ ꯈꯨꯟꯗ ꯂꯩꯕ꯭ꯔꯥ ꯑꯗꯨꯝ ꯂꯩꯕ꯭ꯔꯥ ꯀꯃꯥꯏꯟ ꯇꯧꯋꯤ
ꯂꯩꯌꯦ
ꯌꯥꯝ ꯐꯩꯅꯦ
ꯐꯥꯕꯅꯦ
ꯑꯗꯨꯝ ꯐ꯭ꯔꯤꯗ ꯑꯗꯨꯝ ꯂꯩꯕ꯭ꯔꯥ ꯅꯠꯇ꯭ꯔꯒꯅ ꯊꯕꯛ ꯀꯩꯀꯥ ꯇꯧꯔꯒ ꯂꯩꯕ꯭ꯔꯥ
ꯇꯧꯗꯤꯌꯦ
ꯑꯣ
ꯀꯩꯝ ꯇꯧꯗꯦ
ꯐ꯭ꯔꯤꯗ ꯑꯗꯨꯝ ꯂꯩꯔꯦ
ꯎꯝ
ꯐꯩꯌꯦ ꯐꯩꯌꯦ ꯐ꯭ꯔꯤꯗ ꯂꯩꯕꯁꯨ ꯑꯗꯨꯝ ꯅꯨꯡꯉꯥꯏꯕꯅꯤꯅ
ꯊꯕꯛ ꯊꯕꯛ ꯇꯧꯔꯒ ꯂꯩꯕꯒꯤ ꯃꯍꯨꯠ ꯐ꯭ꯔꯤꯗ ꯂꯩꯕꯅ ꯅꯨꯡꯉꯥꯏꯇ꯭ꯔꯣ
ꯅꯨꯡꯉꯥꯏꯌꯦ
ꯎꯝ ꯑꯗꯨꯅꯤ
ꯑꯩꯗꯣ ꯉꯁꯤ ꯏꯁꯥ ꯈꯤꯇꯪ ꯉꯝꯗꯕ ꯑꯗꯨꯅ
ꯑꯣ ꯀꯔꯤ ꯉꯝꯗꯕꯅꯣ
ꯐꯤꯚꯔ ꯇꯧꯕ
ꯑꯠꯆꯥ ꯆꯥ ꯆꯥ ꯍꯤꯗꯥꯛꯀꯨꯝꯕꯗꯤ ꯆꯥꯕ꯭ꯔꯣ ꯑꯗꯨꯗꯤ
ꯆꯥꯔꯦ ꯍꯧꯖꯤꯛ ꯈꯔ ꯐꯥꯔꯕꯒꯤ ꯐꯥꯔꯛ ꯑꯕ ꯈꯔ
ꯑꯁ ꯅꯥꯔꯒ ꯂꯩꯔꯗꯤ ꯑꯩ ꯗꯣꯛꯇꯔ ꯁꯥꯕꯤꯒꯦ ꯍꯥꯏꯔꯒ ꯐꯥꯈ꯭ꯔꯥꯅꯤꯅꯦ ꯑꯗꯨꯗꯤ
ꯗꯣꯛꯇꯔꯗ ꯆꯠꯂꯦ ꯉꯁꯥꯏ
ꯎꯝ ꯗꯣꯛꯇꯔꯅ ꯀꯔꯤ ꯍꯥꯏꯒꯦ ꯑꯍꯥꯎꯕ ꯈꯛꯇ ꯆꯎ ꯍꯥꯏꯕ꯭ꯔꯥ
ꯎꯝ ꯃꯁꯛ ꯊꯤꯕ ꯆꯥꯒꯅꯣ ꯍꯥꯏꯌꯦ ꯍꯣꯏ ꯑꯗꯨꯗꯤ ꯐꯖ ꯐꯖꯥ ꯐꯖꯕꯗꯣ ꯑꯗꯨ ꯈꯜꯂ ꯆꯥꯎ ꯍꯥꯏꯔꯛꯑꯦ
ꯐꯖꯕ ꯍꯥꯏꯕꯕꯨ ꯑꯍꯥꯎꯕ ꯑꯣꯏꯗꯣꯏꯔꯥ
ꯑꯍꯥꯎꯕꯅꯤꯅꯦ ꯆꯝꯐꯨꯠ ꯆꯝꯊꯣꯡ ꯆꯥꯎꯋ ꯍꯥꯏꯅꯤ
ꯑꯣ
ꯑ
ꯐꯤꯚꯔ ꯂꯩꯔꯀꯥꯟꯗꯗꯤ ꯆꯝꯐꯨꯠꯒꯨꯝꯕ ꯆꯥꯕꯅ ꯑꯗꯨꯝ ꯐꯕꯅꯤꯗ ꯍꯥꯏꯗꯤ ꯑꯇꯩꯒꯨꯝꯕ ꯆꯥꯔꯗꯤ ꯑꯗꯨꯝ ꯅꯥꯕꯗꯣ ꯍꯦꯟꯖꯟꯕ ꯀꯩꯀꯥ ꯑꯗꯨꯝ ꯇꯧꯋꯤꯅ
ꯑ ꯑꯩꯗꯤ ꯀꯩꯅꯣ ꯇꯧꯏꯗ ꯑꯥꯂꯨ ꯊꯥꯎ ꯉꯧꯕꯗꯨꯅ ꯆꯥꯔꯤꯁꯦ
ꯑꯣ ꯅꯪꯁꯦ ꯄꯥꯔꯠ ꯀꯌꯥꯅꯣ
ꯊ꯭ꯔꯤ
ꯄꯥꯔ꯭ꯠ ꯊꯔ꯭ꯤ ꯑꯣꯀꯦ ꯑꯣꯀꯦ ꯄꯥꯔ꯭ꯠ ꯊ꯭ꯔꯤꯗꯗꯤ ꯈꯪꯅꯕ ꯂꯩꯇꯦ ꯄꯥꯔꯠ ꯐꯣꯔꯗꯗꯤ ꯏꯃꯥꯟꯅꯕ ꯂꯩꯌꯦꯕ
ꯎꯝ
ꯑꯩꯈꯣꯏ ꯊꯥꯏꯅ ꯁ꯭ꯀꯨꯜꯗ ꯇꯝꯃꯤꯟꯅꯔꯝꯕ ꯍꯥꯏꯌꯔ ꯁꯦꯀꯦꯟꯗꯔꯤꯗ ꯅꯪꯗꯤ ꯀꯌꯥꯝ ꯑꯍꯟ ꯑꯣꯏꯔꯒꯦ
ꯀꯩꯍꯥꯏꯅꯣ ꯇꯥꯗꯦ ꯀꯩ ꯍꯥꯏꯅꯣ
ꯀꯌꯥ ꯑꯃꯨꯛ ꯍꯜꯂꯒꯦ ꯍꯥꯏꯕꯅꯦ
ꯑꯣ ꯍꯦꯟꯂꯩ
ꯍꯥꯥ
ꯇꯤꯟ ꯍꯦꯟꯗꯣꯛ ꯑꯦ
ꯑꯣ ꯑꯣ ꯈ ꯂꯩꯕ꯭ꯔꯥ ꯀꯔꯤ ꯇꯧꯕ꯭ꯔꯥ ꯑꯗꯨꯗꯤ
ꯂꯩ ꯂꯩꯇꯗ
ꯎꯝ
ꯐ꯭ꯔꯤꯇꯅꯤ
ꯐ꯭ꯔꯤꯗ ꯑꯗꯨꯝ ꯂꯩ ꯂꯩꯔꯦ
ꯂꯩꯔꯦ
ꯍꯥꯥ
ꯑꯣ ꯂꯩꯌꯦ
ꯑꯣ ꯑꯣ
ꯉꯁꯥꯏꯗꯣ ꯏꯁꯥ ꯉꯝꯃꯟꯗꯗꯅ ꯑꯩꯗꯣ ꯉꯁꯤꯒꯤ ꯌꯨꯝ ꯑꯥꯟꯕꯁꯦ ꯇ꯭ꯋꯦꯟꯇꯤ ꯇꯥꯏꯝꯁ ꯍꯦꯜꯂꯝꯒꯅꯦꯅ ꯑꯩꯅꯥ ꯍꯥꯟꯕꯗꯣ
ꯑꯣ ꯌꯥꯝ ꯀꯟꯅ ꯉꯝꯗꯕ ꯑꯣꯏꯔꯦ ꯅꯪ ꯑꯗꯨꯗꯤ
ꯉꯁꯥꯏꯗꯣ ꯍꯧꯖꯤꯛꯇꯤ ꯐꯈ꯭ꯔꯦ ꯈꯔ
ꯍꯣꯏ- ꯍꯣꯏ- ꯍꯣꯏ ꯍꯤꯗꯥꯛ ꯆꯥꯕꯗꯒꯤ ꯐꯔꯛꯏꯔꯥ
ꯄꯨꯡ ꯑꯃ ꯍꯦꯜꯂꯦ ꯇꯨꯝꯕꯗꯣ ꯑꯩꯅ ꯉꯁꯥꯏꯗꯣ ꯑꯩ ꯅꯨꯡꯊꯤꯟꯗ ꯑꯗꯨ ꯇꯨꯝꯕ ꯍꯧꯒꯠꯂꯛꯑꯒ ꯈꯔ ꯐꯔ ꯂꯩꯔꯝꯃꯦ ꯑꯗꯨꯒ ꯆꯥꯛ ꯆꯥꯔꯨꯔꯦ ꯍꯤꯗꯥꯛ ꯆꯥꯥꯁꯤꯜꯂꯦ
ꯅꯨꯃꯤꯠ ꯆꯨꯞꯄ ꯑꯗꯨꯝ ꯂꯩꯔꯦ ꯅꯥꯔꯒ
ꯎꯝ ꯗꯣꯛꯇꯔ ꯆꯠꯂꯦ
ꯀꯔꯤ ꯇꯧꯕꯒꯤ ꯅꯥꯕꯅꯦꯅ ꯍꯥꯏꯔꯛꯄ꯭ꯔ ꯗꯣꯛꯇꯔꯅ ꯎꯝ
ꯌꯨꯡꯍꯥꯟꯕꯗꯣ ꯑꯩꯒꯤ ꯌꯨꯡꯍꯥꯟꯕꯗꯣ ꯕ꯭ꯔꯥꯎꯟ ꯀꯂꯔꯅ ꯑꯣꯏꯔꯛꯄ ꯑꯩꯒꯤ ꯌꯨꯝꯗꯣ
ꯑꯣ
ꯑꯗꯨꯒ ꯑꯩꯗꯣ ꯀꯤꯁꯜꯂꯦꯕꯀꯣ ꯀꯩꯒꯤꯅꯣꯅꯦ ꯇꯧꯔꯤꯁꯤꯕꯣꯅ ꯑꯩꯅ ꯑꯗꯨꯒ ꯌꯨꯟꯍꯥꯟꯕꯗꯣ ꯕ꯭ꯔꯥꯎꯟ ꯂꯣꯏ ꯑꯣꯏꯔꯕ ꯑꯗꯨꯒ ꯑꯩꯗꯣ ꯏꯁꯤꯡꯗꯣ ꯇꯨ ꯂꯤꯇꯔ ꯍꯦꯜꯂꯦꯕ ꯑꯩꯅ ꯉꯁꯤ ꯊꯛ ꯄꯗꯣ ꯑꯗꯨꯝ ꯊꯛꯑꯒ ꯑꯗꯣ ꯌꯦꯡꯒ ꯈꯔ ꯐꯔꯛꯈꯤꯕ ꯏꯁꯤꯡ ꯊꯛꯎꯕꯗꯩ
ꯎꯝ
ꯑꯗꯨꯒ ꯌꯨꯡ ꯍꯥꯟꯕꯗꯣ ꯁꯨꯡꯌꯥ ꯌꯥꯗ꯭ꯔꯕ ꯈꯪꯕ꯭ꯔꯥ
ꯎꯝ
ꯌꯨꯡ ꯍꯥꯟꯗꯣꯛꯄꯗꯣ ꯌꯥꯗꯕ ꯑꯗꯨꯒꯤ ꯀꯞꯅꯤꯡꯕꯅ- ꯀꯞꯅꯤꯡꯕꯅ ꯎꯝ ꯑꯗꯨꯒꯤ ꯃꯊꯛꯇ ꯐꯤꯚꯔ ꯑꯃꯨꯛ ꯇꯧꯁꯜꯂꯦ ꯉꯁꯥꯏꯗꯣ ꯑꯗꯒꯤ ꯑꯁ ꯌꯦꯡꯂꯨꯔꯒꯦꯗ ꯍꯥꯏꯅ ꯍꯦꯟꯖꯜꯂꯗꯤ ꯀꯃꯥꯏ ꯇꯧꯗꯣꯏꯅꯣꯅ ꯑꯩꯗꯣ ꯌꯦꯡꯉꯨꯔꯦ ꯍꯧꯖꯤꯛꯇꯤ ꯐꯔꯦ
ꯅꯪ ꯏꯁꯤꯡ ꯊꯛꯄ ꯋꯥꯕ ꯏꯁꯤꯡ ꯊꯛꯄ ꯋꯥꯠꯄꯒꯤ ꯑꯣꯏꯔꯝꯒꯅꯤꯅ ꯑꯗꯨꯗꯤ
ꯑꯩꯅ ꯈꯟꯕ
ꯎꯝ ꯍꯟꯗꯛꯇꯤ ꯁꯝꯃꯔꯅꯤꯅ ꯏꯁꯤꯡꯗꯣ ꯌꯥꯝ ꯌꯥꯝ ꯊꯛꯇ꯭ꯔꯗꯤ ꯑꯗꯨꯝ ꯇꯧꯕꯅꯤꯅꯦ
ꯎꯝ
ꯗꯤꯍꯥꯏꯗ꯭ꯔꯦꯠ ꯇꯧꯔꯗꯤ ꯑꯗꯨꯝ ꯅꯥꯅꯤꯡꯉꯥꯏ ꯌꯥꯝ ꯅꯛꯈ꯭ꯔꯕꯅꯤ
ꯍꯧꯖꯤꯛꯇꯤ ꯃꯌꯥꯝ ꯊꯛꯑꯦ
ꯂꯤꯇꯔ ꯑꯍꯨꯝꯒꯨꯝꯕ ꯈꯛ ꯑꯗꯨꯝ ꯊꯛꯄ ꯇꯥꯕꯅꯤ ꯍꯟꯗꯛꯇꯤ ꯁꯝꯃꯔꯅꯤꯅ ꯁꯥꯁꯨ ꯁꯥꯕꯅꯤꯅ ꯅꯣꯏꯔꯣꯝꯗꯁꯨ ꯌꯥꯝ ꯁꯥꯕꯅꯤꯗꯣ
ꯎꯝ ꯏꯁꯤꯡ ꯊꯛꯑꯗꯤ ꯄꯨꯛ ꯊꯜꯂꯕꯅꯤꯅ ꯆꯥꯛ ꯑꯝꯇ ꯆꯥꯅꯤꯡꯗ꯭ꯔꯕ ꯈꯪꯕ꯭ꯔ
ꯑꯗꯨꯁꯨ ꯑꯣꯏꯗꯨꯅꯦ
ꯉꯁꯤꯗꯤ ꯑꯩꯅ ꯏꯁꯤꯡ ꯊꯛꯄꯒꯤ ꯆꯥꯡꯁꯤꯗꯤ ꯏꯊꯟꯇ ꯀꯜꯂꯨꯔꯒ ꯅꯣꯛꯅꯤꯡꯃꯅꯤ
ꯎꯝ
ꯑꯣꯒꯤ ꯇꯧꯔꯁꯨ ꯑꯩꯅ ꯊꯛꯆꯕ ꯅꯝꯐꯨꯗꯀꯣ
ꯂꯤꯃꯤꯠ ꯁꯦꯝꯂꯒ ꯊꯔ꯭ꯤ ꯂꯤꯇꯔꯒꯨꯝꯝꯕ ꯑꯗꯨꯝ ꯅꯨꯡꯇꯤꯒꯤ ꯊꯛꯄ ꯑꯗꯨ ꯑꯣꯏꯔꯗꯤ ꯑꯗꯨꯝ ꯐꯒꯅꯤ
ꯎꯝ
ꯂꯤꯇꯔ ꯑꯍꯨꯝꯁꯤꯗꯤ ꯑꯗꯨꯝ ꯅꯣꯔꯃꯦꯜ ꯔꯦꯟꯁꯅꯦꯕ ꯑꯩꯈꯣꯏꯅ ꯊꯥꯒꯗꯕ ꯁꯝꯃꯔꯗ
ꯎꯝ ꯄꯇꯥꯔꯦ ꯑꯗꯨ ꯍꯧꯅ
ꯈꯨꯗꯛꯇ ꯊꯥꯛꯄꯗꯤ ꯉꯝꯃꯔꯣꯏ ꯑꯗꯨꯗ ꯇꯥꯞ ꯇꯥꯞꯅ ꯏꯖꯤꯛ ꯍꯧꯖꯤ ꯇꯪ ꯑꯗꯨꯝ ꯊꯛꯄ
ꯎꯝ
ꯇꯥꯕ꯭ꯔ
ꯎꯝ ꯇꯥꯏꯌꯦ
ꯎꯝ
ꯍꯌꯦꯡꯗꯤ ꯀꯗꯥꯏ ꯆꯠꯇꯣꯏꯅꯣ
ꯍꯌꯦꯡꯅ ꯑꯗꯨꯝ ꯕꯣꯜ ꯌꯦꯡꯉꯒ ꯂꯩꯒꯅꯤ
ꯃꯦꯠꯁ ꯌꯥꯝꯃꯦ ꯍꯥꯏꯅꯦ ꯍꯌꯦꯡ
ꯑꯥ ꯃꯦꯠꯁ ꯌꯥꯝꯃꯦ ꯄꯨꯡ ꯁꯚꯦꯟ ꯊꯥꯔꯇꯤ ꯐꯥꯎ ꯂꯩ
ꯎꯝ
ꯑꯩ ꯑꯃꯨꯛ ꯇꯧꯔꯛꯀꯦꯀꯣ ꯑꯗꯨꯗꯤ
ꯉꯥꯏꯈꯣꯍꯦ
ꯍꯥꯥ
ꯉꯥꯏꯈꯣꯕ
ꯀꯩꯒꯤꯅꯣ ꯐꯣꯟ ꯊꯝꯅꯤꯡꯉꯕꯣ
ꯎꯝ ꯑꯃꯨꯛ ꯇꯧꯔꯛꯀꯦ ꯍꯥꯏꯕꯅꯦ
ꯌꯧꯔꯛꯄꯗꯣ ꯌꯥꯔꯣꯏ ꯊꯝꯕ ꯌꯥꯔꯣꯏ ꯅꯪ ꯈꯣꯟ ꯇꯥꯅꯤꯡꯉꯦ ꯑꯩ
ꯁꯤꯒꯤꯁꯦ ꯑꯗꯨꯝ ꯀꯩꯅꯣ ꯇꯧꯕꯅꯤꯅ ꯑꯩꯒꯤ ꯃꯍꯨꯠꯇ ꯊꯝꯃꯒ ꯑꯃꯨꯛ ꯇꯧꯕꯗꯣ ꯑꯗꯨꯗꯨꯅ ꯍꯦꯟꯅ ꯇꯥꯕꯗ ꯁꯥꯡꯅ ꯇꯥꯒꯅꯤꯅ ꯑꯗꯨꯗꯨꯅ
ꯑꯗꯨꯁꯨ ꯑꯃꯨꯛ ꯇꯧꯔꯛꯑꯣ ꯑꯗꯣ ꯍꯧꯖꯤꯛꯁꯨ ꯊꯝꯒꯅꯨ
ꯐꯩꯅꯦ ꯐꯩꯅꯦ ꯀꯥꯏꯗꯦꯅꯦ ꯑꯗꯨꯕꯨꯗꯤ
ꯊꯝꯕꯥ ꯌꯥꯗꯤꯌꯦ
ꯎꯝ ꯎꯝ ꯎꯝ ꯋꯥꯔꯤ ꯐꯖ ꯐꯖꯕ ꯁꯥꯔꯒ ꯂꯩꯔꯒ ꯂꯣꯏꯔꯦ ꯍꯥ
ꯎꯝ ꯎꯝ
ꯋꯥꯔꯤꯁꯨ ꯁꯥ ꯋꯥꯔꯤꯁꯨ ꯁꯥꯕ ꯐꯪꯍꯧꯕ ꯀꯥꯟꯅꯕꯁꯨ ꯐꯪꯍꯧꯕ